ꯍꯜꯂꯣ
ꯑꯥ
ꯇꯥꯕ꯭ꯔꯣ
ꯇꯥꯏꯌꯦ ꯀꯩꯗꯧꯔꯒꯦ
ꯀꯩꯁꯨ ꯇꯧꯗꯦ ꯅꯪꯗꯤ
ꯑꯩꯁꯨ ꯀꯩꯁꯨ ꯇꯧꯗꯦ ꯐꯝꯃꯤ
ꯑꯣ ꯆꯥꯛ ꯆꯥꯔꯕꯣ ꯀꯩ ꯌꯦꯟꯖꯥꯡ ꯆꯥꯒꯦ
ꯉꯁꯤꯁꯤ ꯌꯦꯟꯖꯥꯏ
ꯍꯥꯎ ꯍꯥꯎꯅꯦ
ꯎꯝ ꯅꯦ
ꯑꯩ ꯆꯥꯛ ꯆꯥꯖꯨꯌꯦ
ꯆꯛꯁꯖꯕꯤꯦ
ꯎꯝ
ꯆꯗꯥ
ꯍꯣꯏ ꯑꯩ ꯊꯕꯛ ꯆꯠꯂꯒ ꯂꯩꯕ ꯍꯣꯏ ꯑꯉꯥꯡ ꯀꯄ ꯃꯈꯣꯟ ꯇꯥꯕ꯭ꯔ
ꯇꯗꯦꯗ
ꯑꯅꯤꯀꯣ
ꯑꯉꯥꯡ ꯂꯧꯔꯨꯕ꯭ꯔꯣ ꯅꯪꯕꯣ
ꯍꯥꯥ ꯃꯠꯇꯦ ꯅꯠꯇꯦ ꯅꯠꯇꯦꯗ ꯑꯩ ꯏꯟꯇꯥꯔꯟ ꯇꯧꯕ ꯆꯠꯕꯀꯣ
ꯑꯥ
ꯑꯗꯨꯒꯤ ꯑꯗꯨꯒꯤ ꯑꯉꯥꯡ ꯌꯥ ꯁꯠꯂꯒ ꯂꯩꯕ ꯍꯣꯁꯄꯤꯇꯥꯜꯗ
ꯑꯣ ꯑꯣ
ꯇꯥꯗ꯭ꯔꯣ
ꯇꯥꯏꯗ
ꯇꯕ
ꯑꯥ
ꯅ ꯐꯨꯜꯅꯤꯡ ꯅꯤꯡꯃꯤꯅꯦ
ꯅꯪꯁꯨ ꯆꯠꯁꯤꯔꯣ
ꯎꯝ ꯑꯩꯗꯤ ꯆꯠꯄ ꯂꯣꯏꯔꯦ
ꯁꯤ ꯁꯤꯦ ꯀꯞꯇꯔ ꯅꯪꯗꯤꯦ
ꯀꯞꯇꯦꯗ ꯑꯩꯈꯣꯏꯗꯤ ꯈꯥꯡꯕꯗꯨꯅꯦ
ꯃꯖꯂ
ꯏꯀꯠꯅꯤꯅ ꯈꯪꯕꯗꯨꯅꯦ ꯅꯪ ꯁꯤ ꯃꯤꯁꯤ ꯀꯩꯀꯩ ꯇꯧꯅꯤ
ꯎ ꯁꯤꯁꯦꯟ ꯐꯃꯨꯖꯥ ꯂꯩꯒꯅꯤ
ꯊꯕꯛ ꯇꯧꯗꯅ
ꯊꯣꯛꯄꯤꯔꯣꯗꯅ ꯑꯗꯨꯗꯤ
ꯌꯨꯝꯒꯤ ꯊꯕꯛ ꯌꯥꯝ ꯂꯩꯔꯤꯁꯤꯗꯤ
ꯀꯩꯌꯨꯝꯗ
ꯑꯗꯨꯗ ꯇꯧꯋꯣ ꯅꯪ ꯌꯨꯝ ꯊꯕꯛ ꯇꯧꯗꯦ ꯀꯩꯒꯤꯅꯣ ꯅꯪꯁꯦ ꯊꯕꯛ ꯇꯧꯅꯤꯡꯗꯕꯗꯨꯔꯥ ꯏꯁ ꯏꯁ ꯏꯁ ꯇꯧꯅꯕ ꯃꯤ ꯂꯩꯕꯒꯤꯅ ꯇꯧꯔꯔꯣꯏ ꯍꯥꯏꯕ ꯌꯥꯕ꯭ꯔꯨꯗꯤ ꯇꯧꯅꯤꯡꯉꯥꯏꯅꯦ ꯀꯩꯅꯣ
ꯏꯁ ꯑꯩꯈꯣꯏꯅ ꯊꯕꯛ ꯇꯧꯕꯤ ꯑꯩꯈꯣꯏ ꯇꯧꯅꯕ ꯃꯤ ꯂꯩꯕꯁꯤꯕꯨ ꯑꯩꯅ ꯍꯦꯛꯇ ꯇꯧꯕ ꯌꯥꯕ꯭ꯔꯥ
ꯍꯣꯏ ꯇꯧꯒꯗꯕꯅꯦ ꯃꯤ ꯑꯃꯗꯨꯕꯨ ꯊꯕꯛ ꯇꯧꯅꯤꯡꯉꯥꯏꯅꯥꯏꯔꯣ ꯍꯥꯏ ꯃꯤꯅꯏꯔꯦ ꯍꯥ
ꯑ ꯑ ꯎꯝ ꯄꯥꯟꯕ꯭ꯔꯣ ꯅꯉꯣꯟꯗ
ꯄꯗꯦ ꯃꯤꯅꯦ ꯃꯤ ꯈꯪꯕ꯭ꯔꯥ ꯊꯕꯛ ꯍꯣꯏ ꯇꯥꯎꯟ ꯃꯤꯅꯦꯕ ꯃꯣꯏꯁꯨ ꯀꯣ ꯑꯗꯨꯒꯤ ꯑꯩꯈꯣꯏꯁꯨ ꯇꯧꯕ ꯌꯥꯕꯨꯗꯤ ꯇꯧꯒꯗꯕ ꯌꯥꯗꯕ ꯌꯥꯗꯕ ꯇꯧꯕ ꯌꯥꯕꯨꯗꯤ ꯍꯣꯏ
ꯑꯩꯁꯨ ꯇꯧꯋꯦꯁꯤꯅ ꯀꯩꯅꯣ ꯆꯥꯛ ꯆꯥꯛ ꯆꯥꯔꯦ ꯆꯥꯛ ꯆꯥꯔꯦ ꯆꯥꯛꯛꯇꯣꯛꯑꯦ ꯆꯥꯛꯛꯇꯣꯛꯄꯒꯤ ꯑꯦ ꯆꯥꯛꯆꯥꯥ ꯇꯧꯕꯒꯤ ꯑꯩꯒ ꯑꯩꯅ ꯆꯥꯔꯝꯕ ꯆꯥꯛ ꯀ ꯄꯣꯛꯈꯝꯗꯣ ꯑꯩꯅ ꯐꯦꯡꯉꯦ ꯑꯩꯒꯤꯗꯤ ꯐꯦꯡꯉꯦ ꯂꯣꯏꯔꯦ ꯊꯣꯛꯑꯦ ꯁꯤ ꯀꯔꯤ ꯀꯔꯤꯅꯣ
ꯑꯁ ꯅꯪꯁꯦ ꯐꯁ ꯅꯨꯡꯉꯥꯏꯕꯤꯗꯦꯗ
ꯀꯔꯤꯒꯤ
ꯆꯪꯗꯦ
ꯑꯩꯈꯣꯏꯒꯤ ꯊꯕꯛ ꯍꯥꯏꯕꯨ ꯒꯦꯝ ꯁꯥꯅꯕ
ꯅꯪꯁꯦ ꯄꯨꯔꯥ ꯀꯩꯅꯣꯃ ꯏꯁꯄꯣꯏꯜꯗꯣ ꯑꯣꯏꯔꯝꯅꯤꯗ
ꯃꯥꯟꯕꯔ
ꯍꯣꯏꯅꯦ
ꯐꯩꯗꯧꯅꯦ
ꯑꯣꯏꯔꯝꯅꯤ
ꯌꯦꯁ ꯑꯩ ꯒꯦꯝ ꯒꯦꯝꯕꯨꯗꯤ ꯁꯥꯟꯅꯩꯌꯦ ꯑꯗꯣ ꯑ ꯃꯛꯇꯤ ꯅꯠꯇꯦ ꯍꯦ ꯀꯔꯤꯔꯣ
ꯇꯧꯒꯗꯕꯅꯦ ꯃꯇꯝ ꯃꯇꯝ ꯆꯥꯅ ꯇꯧꯒꯗꯕꯅꯦ ꯆꯦꯇ ꯀꯦꯀ ꯍꯥꯕ ꯆꯥꯛ ꯆꯥꯛ ꯆꯥꯛ ꯌꯦꯟ ꯆꯥꯡꯒꯤ ꯊꯣꯡ ꯐꯔꯤꯕ꯭ꯔꯣ
ꯅꯨꯄꯥ ꯂꯩꯕꯅꯤ
ꯎꯝ ꯑꯗꯣ ꯆꯥꯛ ꯌꯦꯟꯁꯥꯡꯁꯊꯣꯡꯕ ꯍꯥꯏꯕ꯭ꯔꯣ ꯑꯥ
ꯍꯗ
ꯑꯗꯨꯗꯤ ꯏꯅꯥꯎꯄꯣꯟꯗ ꯊꯥꯁꯤꯕꯣ ꯍꯥꯏꯌꯦ
ꯁꯥ
ꯊꯣꯡꯕ ꯍꯩꯔꯝꯃꯣꯏꯗ
ꯏꯁ ꯍꯌꯦ ꯍꯩ ꯀꯔꯤꯅꯣ ꯑꯩꯅ ꯆꯥꯛ ꯊꯣꯛꯕꯤꯔꯅꯤ ꯑꯤꯅꯣꯏ ꯅꯨꯄꯟ ꯀꯣꯏ ꯂꯤꯛ ꯀꯦꯀ ꯐꯤꯦꯡꯅꯅꯤ ꯂꯣꯏꯔꯦ ꯀꯩꯅꯣ
ꯎꯝ ꯐꯔꯦ ꯐꯔꯦ ꯐꯩꯦ ꯑꯗꯣ ꯅꯪ ꯁꯤꯗꯤ ꯑꯗꯨꯝ ꯌꯨꯝ ꯂꯩꯅꯤꯌꯦ
ꯎꯝ ꯌꯨꯝꯅꯒꯅꯦ
ꯎꯝ ꯅꯨꯡꯉꯥꯏꯔꯦꯅꯦ ꯅꯣꯏꯁꯦ ꯌꯨꯝꯗ ꯑꯗꯨꯝ ꯂꯩꯔꯒ ꯆꯥꯕꯒ ꯇꯨꯝꯕꯒ ꯑꯗꯨꯝ
ꯑꯥꯎ
ꯉꯥ
ꯑꯩꯁꯨ ꯅꯪꯗꯣꯝꯗ ꯇꯧꯔꯝꯕꯅꯦ ꯕꯤꯠ ꯂꯩꯇꯕ ꯑꯗꯨꯅ ꯑꯩꯑꯣꯟꯗꯥ ꯆꯥꯛ
ꯀꯩꯒꯤ ꯀꯩꯒꯤ ꯅꯪꯗꯤ ꯇꯣꯛꯏꯕ
ꯑꯁ ꯕꯤꯠ ꯂꯩꯇꯦ ꯀꯔꯤꯅꯣ ꯄꯥꯎꯈꯣꯜ ꯉꯥꯛꯇ ꯁꯤꯗꯅ
ꯍꯥꯥ
ꯄꯀꯣꯟ ꯌꯥꯝ ꯁꯤꯌꯦꯕ
ꯑꯗꯨꯗꯣ ꯈꯥꯡꯉꯒ ꯇꯧꯒꯗꯕꯅꯤꯅꯦ ꯀꯩꯅꯣ
ꯃꯆꯥ ꯁꯤꯔꯤꯟ ꯂꯧꯔꯨꯆꯣ ꯗꯨꯀꯥꯟꯗ ꯑꯁꯤ ꯂꯧꯔꯨꯆꯣ ꯈꯣꯠꯂꯨꯆꯣ ꯎꯝ ꯆꯥꯕ ꯂꯧꯍꯜꯂꯤꯅꯤ ꯌꯥꯝ ꯑꯉꯥꯡ ꯃꯆꯥ
ꯇꯧꯒꯗꯕꯅꯤꯅꯦ ꯑꯩꯈꯣꯏ ꯑꯗꯨꯝꯃꯥꯏꯅ ꯇꯧ ꯅꯣꯏꯁꯨꯀꯣ ꯈꯪꯔꯛꯀꯅꯤꯗ
ꯅꯠꯇꯦꯕ ꯍꯣꯏ ꯈꯪꯉꯤꯕ ꯑꯩꯈꯣꯏꯁꯨ ꯃꯣꯏꯒꯤ ꯈꯥꯔ ꯂꯩꯌꯦ ꯍꯥꯏꯕ ꯈꯪꯉꯦ ꯑꯗꯨ ꯑꯣꯏꯔꯁꯨ ꯌꯥꯝ ꯍꯦꯟꯃꯟꯕ ꯀꯩꯍꯥꯏꯅꯤ ꯑꯩꯅ ꯊꯕꯛ ꯇꯣꯛꯄꯁꯤꯁꯨ ꯃꯔꯝ ꯑꯃ ꯂꯩꯕꯒꯤꯗꯣꯅꯤ
ꯑ ꯇꯣ ꯁꯤ ꯀꯩꯕ ꯅꯤꯉꯣꯜ ꯆꯥꯛꯀꯧꯕꯗꯣ
ꯎꯝ
ꯑꯗꯨꯗ ꯃꯤ ꯑꯇꯣꯞꯄꯗꯤ ꯁꯨꯇꯤ ꯂꯧꯅꯈ꯭ꯔꯀꯥꯟꯗ ꯑꯩꯉꯣꯟꯗ ꯗ꯭ꯌꯨꯇꯤ ꯊꯥꯕ
ꯎꯝ
ꯑꯗꯨꯗ ꯑꯩꯅ ꯁꯥꯎꯅꯤꯡꯕ ꯑꯇꯣꯞꯄ ꯁꯨꯇꯤ ꯄꯤꯔꯤꯒ ꯑ ꯀꯩꯅꯣ ꯃꯣꯏꯅ ꯊꯕꯛ ꯆꯠꯂꯤꯀꯥꯟꯗ ꯑꯩꯉꯣꯟꯗ ꯗ꯭ꯌꯨꯇꯤ ꯍꯥꯞꯄꯛꯇꯦꯕ ꯃꯣꯏꯅ ꯁꯨꯇꯤ ꯍꯦꯛ ꯂꯧꯔꯀꯥꯟꯗ ꯑꯩꯉꯣꯟꯗ ꯍꯥꯄꯛꯄꯗꯨꯗ ꯑꯩ ꯅꯨꯡꯉꯥꯏꯇꯕ ꯑꯩꯁꯨ ꯍꯥꯏꯕ ꯑꯗꯨꯗꯤ ꯑꯩꯁꯨ ꯏꯆꯟ ꯆꯥꯛꯀꯒꯅꯤ
ꯎꯝ ꯑꯗꯨ ꯅꯪꯁꯨ ꯆꯥꯛꯀꯕ ꯆꯠꯀꯦꯔꯣꯅꯦ
ꯀꯥꯏꯅꯍꯣꯏ ꯌꯨꯝꯃꯛ ꯄꯥꯟꯗꯦꯈꯣ ꯏꯁꯦ
ꯑꯗꯨꯅꯦ ꯑꯗꯨ ꯑꯣꯏꯔꯗꯤ ꯑꯗꯨꯝ ꯂꯩ ꯎꯝ ꯗ꯭ꯌꯨꯇꯤ ꯇꯧꯑꯣꯗꯅ ꯗ꯭ꯌꯨꯇꯤ ꯇꯧꯔꯒ ꯅꯪꯁꯨ ꯑꯩꯈꯣꯏꯒꯤ ꯀꯨꯝꯍꯩꯒꯤ ꯑꯃ ꯈ꯭ꯔꯤꯁꯃꯥꯁꯀꯨꯝꯕꯗ ꯂꯧꯑꯣ ꯑꯗꯨꯒ ꯃꯣꯏꯅ ꯑꯃꯛ ꯗ꯭ꯌꯨꯇꯤ ꯄꯤꯌꯣ ꯍꯥꯏꯔꯣ
ꯑꯁ ꯅꯪ ꯈꯪꯗꯕ ꯎ
ꯑꯁ ꯈꯪꯉꯦꯅꯦ
ꯑꯁ ꯅꯪ ꯅꯪ ꯅꯪ ꯉꯥꯡꯎꯔꯣ
ꯅꯦ ꯍꯦ ꯑꯦꯍꯦ ꯆꯞ ꯃꯥꯟꯅꯩꯌꯦ ꯑꯩꯈꯣꯏꯁꯨ ꯑꯗꯨꯃꯥꯏꯅ
ꯑꯥꯁ ꯀꯩꯕ ꯄ꯭ꯔꯣꯁꯤꯗꯤꯌꯔꯁ ꯀꯩꯕ ꯂꯣꯏ ꯇꯧꯔꯕ ꯂꯣꯏ ꯑꯁ ꯍꯥꯏꯔꯨꯔꯅꯨ ꯑꯦꯗꯒꯤ ꯖꯦꯠ ꯐꯥꯎ ꯍꯧꯒ ꯂꯣꯏ ꯐꯥꯎ ꯈꯪꯉꯦ ꯃꯤꯠꯅ ꯐꯧ ꯁꯤꯗ ꯑꯗꯨꯕꯨ ꯃꯣꯏꯒꯤ ꯄꯦꯟꯗꯕ ꯑꯃ ꯂꯩ ꯍꯥꯏꯅ ꯑꯗꯨ ꯍꯦꯛ ꯇꯧꯊꯣꯛꯄꯩꯅꯦ ꯍꯧꯖꯤꯛ ꯑꯩꯅ ꯁꯤꯗ ꯂꯩꯈꯥ ꯇꯥꯔꯒ ꯆꯥꯛ ꯆꯥꯔꯒ ꯑꯗꯨꯝ ꯍꯤꯞꯄꯒ ꯂꯩꯔꯤꯁꯦ
ꯃꯣꯏꯗꯣ ꯃꯕꯨꯛ ꯐꯠꯇꯕ ꯍꯥꯏꯇꯥꯔꯦ ꯑꯩꯉꯣꯟꯗ ꯊꯕꯛ ꯑꯃꯨꯛ ꯍꯥꯞꯄꯔꯒꯦ ꯅꯪ ꯁꯤꯒꯤ ꯂꯥꯏꯟꯁꯤ ꯇꯣꯛꯑꯣ ꯍꯥꯏꯔꯦ ꯍꯣꯏ ꯍꯥꯏꯔꯦ ꯑꯗꯨꯏꯁꯨ ꯑ ꯏꯟꯇꯔꯚꯤꯌꯨꯗꯤ ꯂꯥꯛꯑꯣꯀꯣ ꯍꯥꯏꯔ ꯎꯝ ꯉꯥꯏꯔꯦ ꯉꯁꯤ ꯉꯍ ꯉꯁꯤ ꯐꯥꯎ ꯉꯥꯏꯔꯤ ꯑꯩ ꯍꯣꯏ ꯏꯟꯇꯔꯚ꯭ꯌꯨꯗꯨ ꯅꯍꯟ ꯀꯧ ꯀꯧ ꯀꯧꯔꯛꯇꯦ ꯅꯨꯡꯉꯥꯏꯖꯥꯅꯤ ꯋꯥꯔꯤꯁꯦ
ꯗꯦꯟꯇꯦꯜꯒꯤ ꯑꯦꯁꯤꯁꯇꯦꯟꯒꯤ ꯀꯩꯅꯣ ꯀꯧꯋꯦ ꯈꯣꯠꯂꯦ ꯍꯥꯏꯔꯦ ꯑꯣ ꯐꯥꯔꯦ ꯑꯗꯨ ꯑꯣꯏꯔꯁꯨ ꯍꯥꯏꯔꯛꯑꯣ ꯍꯥꯏꯔ‌ꯦ ꯑꯗꯩꯁꯨ ꯍꯥꯏꯔꯛꯇ‌ꯦ ꯍꯨꯖꯤꯛꯐꯥꯎ ꯍꯥꯏꯔꯛꯇ‌ꯦ ꯅꯨꯉꯥꯏꯔ
ꯈꯪꯗꯔ‌ꯦ ꯈ‌ꯣꯏꯁꯨ ꯑꯗꯨꯝ ꯇꯧꯗ꯭ꯔꯁꯨ ꯈꯣꯟꯊꯤ ꯆꯥ ꯆꯠ ꯆꯥ ꯆ ꯆꯥꯔꯒ ꯂꯩꯕꯅꯦ ꯀꯩꯅꯣ
ꯍꯣꯏꯕ ꯈꯣꯟꯊꯤ ꯆꯥꯕꯗ‌ꯣ ꯆꯥꯐꯝ ꯊꯣꯛꯑꯦꯕ ꯆꯥ ꯍ‌ꯣꯏ ꯆꯥꯒꯗꯕꯅꯤ ꯃꯤ ꯍꯥꯏ ꯃꯤꯒꯤ ꯃꯈꯥ ꯄꯣꯜꯂꯒ ꯂꯩꯕꯅꯤꯅꯀꯣ ꯆꯥꯒꯗꯕꯅꯦ ꯑꯗꯨ ꯗ ꯂꯩꯗꯅ ꯑꯩꯈꯣꯏꯁꯨ ꯒ꯭ꯌꯥꯟ ꯇꯥꯗꯕ ꯃꯤꯒꯤ ꯅꯠꯇꯦꯍ‌ꯦ ꯒꯦꯝꯗ ꯁꯥꯟꯅꯔꯁꯨ
ꯂꯣꯏꯔꯁꯨ ꯈꯣꯟꯊꯤ ꯆꯥꯔꯒ ꯃꯣꯏꯅ ꯍꯥꯏꯊꯤꯔꯁꯨ ꯑꯁꯤꯗꯤ ꯑꯁꯤ ꯑꯁꯤꯒꯤ ꯁꯔꯇꯤꯐꯤ ꯐꯤꯀꯦꯠꯁꯦ ꯂꯩꯔꯗꯤ ꯌꯥꯔꯦ ꯌꯥꯔꯦꯅ ꯈꯥꯡ ꯈꯥꯡꯉꯒ ꯑꯗꯨꯝ
ꯑꯦꯁ ꯑꯩꯗꯤ ꯂꯩꯔꯦ ꯀꯩꯅꯣ ꯑꯗꯣꯒꯤꯗꯗꯤ ꯀꯩꯝ ꯈꯟꯗ‌ꯦꯍ‌ꯦ ꯕꯤꯠ
ꯑꯩ ꯀ ꯑꯁꯤ ꯇꯧꯗ꯭ꯔꯗꯤ ꯑꯩ ꯀꯃꯥꯏꯅ ꯍꯤꯡꯒꯗꯕ ꯌꯥꯗꯦ ꯃꯤ ꯂꯩꯇꯦ ꯑꯇꯣꯞꯄ ꯇꯣꯛꯄ ꯊꯤꯒꯗꯕꯗꯣ ꯍꯧꯖꯤꯛꯁꯦ ꯃꯇꯝ ꯍꯦꯟꯈ꯭ꯔꯦ
ꯎꯝ ꯑꯩꯁꯨ ꯊꯤꯔꯤ ꯀꯟꯅ
ꯊꯤꯌꯦꯅꯦ ꯊꯤꯌꯦꯅꯦ
ꯂꯥꯁꯗ ꯅꯨꯄꯤ ꯑꯣꯏꯅ ꯊꯤꯕ
ꯎꯝ ꯅꯪ ꯊꯤꯌꯨꯔꯨꯔꯣ ꯑꯗꯨꯗꯤ
ꯊꯤꯕ ꯊꯤꯕ ꯊꯤꯕ ꯍꯥꯏꯅ
ꯈꯪꯗꯦ ꯑꯗꯨꯝ ꯑꯃꯔꯣꯝꯗꯁꯨ ꯅꯨꯡꯉꯥꯏꯌꯦ ꯑꯃꯔꯣꯝꯗꯁꯨ ꯋꯥꯏꯑꯦ
ꯏꯟꯇꯔꯟ ꯆꯠꯄꯗ ꯅꯪꯒ ꯅꯣꯏꯒꯤ ꯁꯤꯅꯤꯌꯔꯒꯨꯝꯕꯁꯨ ꯌꯥꯎꯕ꯭ꯔꯥ
ꯌꯥꯎꯋꯦ ꯑꯩꯈꯣꯏ ꯁꯤꯅꯤꯌꯥꯔ ꯍꯥꯏꯕꯗꯤ ꯑꯩꯈꯣꯏ ꯌꯥꯎꯗꯦꯗ ꯑꯩꯈꯣꯏ ꯁꯤꯅꯤꯌꯔ ꯍꯥꯏꯕꯗꯤ ꯁꯤꯗ ꯍꯣꯁꯄꯤꯇꯥꯜꯒꯤ ꯁꯤꯅꯤꯌꯔꯁꯤꯡꯅꯤꯗ
ꯑꯗꯨꯅꯦ ꯃꯣꯏꯒ ꯄꯨꯜꯂꯒ ꯀꯩꯀꯩꯅ‌ꯣ ꯈꯪꯅꯗ ꯍꯪꯕꯗꯤ ꯅꯨꯡꯉꯥꯏꯗꯅ ꯑꯗꯣ ꯑꯃꯗ‌ꯣ ꯂꯩꯕ ꯏꯁ ꯁꯤꯒꯤ ꯀꯔꯤ ꯍꯥꯏꯕ ꯎꯝ ꯈꯪꯗ꯭ꯔ‌ꯥ ꯍꯥꯏꯅꯤꯡ
ꯎꯝ ꯎꯝ ꯈꯔꯁꯨ ꯂꯩꯗꯤ ꯂꯩꯕꯅ‌ꯦ ꯍꯣꯏ ꯑꯗꯨ ꯑꯣꯏꯔꯁꯨ ꯑꯩꯈꯣꯏꯒꯤ ꯗꯨꯝ ꯈꯪꯗꯦ ꯋꯥ ꯉꯥꯡꯗꯦ ꯑꯗꯨꯒꯨꯝꯕ ꯂꯩꯔꯗꯤ ꯇꯨꯃꯤꯟꯅ ꯑꯗꯨꯝ
ꯈ‌ꯣꯏꯁꯨ ꯉꯥꯡꯗ‌ꯦꯗ ꯇꯣꯃꯤꯟꯅ ꯇꯥꯏ ꯑꯗꯨꯗꯩ ꯍꯦꯟꯃꯟꯂꯛꯄꯗꯣ
ꯈꯔꯗꯤ ꯁꯤꯅꯤꯌꯔꯁꯤꯡꯗꯤ ꯈꯔ ꯌꯥꯝ ꯐꯕ ꯂꯩꯌꯦꯕꯀꯣ
ꯑꯥ
ꯈꯔꯗꯤ ꯑꯁ ꯌꯥꯗꯕ ꯍꯥꯏꯕꯗꯤ ꯈꯪꯗꯦ ꯏꯁꯧ ꯌꯥꯝ ꯂꯥꯡꯉꯦ ꯑꯗꯣ ꯈꯔ ꯍꯪꯉꯗꯤ ꯈꯪꯗꯕꯅꯤꯅ ꯈꯣꯏꯁꯨ ꯍꯪꯕꯅꯤꯗꯅ
ꯑꯥ
ꯑꯗꯣ ꯍꯪꯔꯗꯤ ꯁꯤ ꯌꯥꯝ ꯄꯥꯡꯉꯦ ꯅꯣꯏ ꯈꯣꯠꯂꯦ ꯀꯩꯀꯥ ꯁꯤꯐꯥꯎ ꯈꯪꯗ꯭ꯔꯣ ꯀ ꯌꯥꯝꯅ ꯍꯥꯏꯔꯛꯄꯗꯣ
ꯎꯝ
ꯇꯨꯝ ꯇꯧꯔꯛꯑꯦꯕ ꯑꯗꯨꯒꯤ ꯈꯔꯕꯨꯗꯤ ꯍꯣꯏ ꯍꯥꯏꯕ ꯅꯨꯡꯉꯥꯏꯀꯣ ꯉꯥꯡꯕ ꯀꯩꯀꯥꯗꯣ
ꯎꯝ
ꯑꯗꯣ ꯈꯔꯗꯤ ꯂꯩꯗꯤ ꯂꯩꯌꯦꯗ ꯑꯗꯨꯕꯨ ꯑꯩꯈꯣꯏ ꯁꯤꯗꯗꯤ ꯅꯨꯡꯉꯥꯏꯌꯦ ꯑꯩꯈꯣꯏ ꯁꯤꯅꯤꯌꯔꯁꯤꯡꯗꯀꯣ ꯂꯣꯏꯅꯃꯛ ꯃꯉꯁꯨ ꯅꯨꯡꯉꯥꯏ ꯅꯨꯡꯉꯥꯏ ꯂꯣꯏꯅꯃꯛ ꯅꯨꯡꯉꯥꯏꯌꯦ ꯑꯗꯨꯒ ꯈꯔꯅꯗꯤ ꯍꯣꯏ ꯑꯁ ꯃꯥ ꯅꯨꯡꯉꯥꯏꯇꯦ ꯀꯩꯀꯥ ꯍꯥꯏꯗꯨꯕꯨ ꯑꯩꯒꯤ ꯑꯣꯏꯅꯗꯤ ꯂꯣꯏꯅꯃꯛ ꯅꯨꯡꯉꯥꯏꯕ ꯑꯗꯨꯒ ꯑꯩꯈꯣꯏꯒꯤ ꯍꯦꯠꯁꯤꯡꯁꯨ ꯑꯗꯨꯝ ꯑꯩꯈꯣꯏꯒꯤ ꯀꯩꯅꯣ ꯃꯁꯤꯡꯁꯨ ꯑꯗꯨꯝ ꯅꯨꯡꯉꯥꯏ ꯍꯥꯏꯕ ꯇꯥꯔꯦ ꯍꯩꯆ ꯑꯣ ꯗꯤꯁꯤꯡꯁꯨ ꯄꯣ
ꯎꯝ
ꯑꯗꯨꯝ ꯅꯨꯡꯉꯥꯏ ꯋꯥ ꯉꯥꯡꯕꯗꯣ ꯁꯥꯔ ꯑꯗꯨꯝ ꯇꯧꯕꯒꯤ ꯑꯗꯨꯝ ꯐꯖꯅ ꯉꯥꯡꯅꯤꯡꯗꯦ ꯍꯣꯏ ꯑꯗꯨꯝ ꯂꯤꯐꯇꯨ ꯑꯗꯨꯝ ꯄꯤ ꯀꯑꯕ ꯀꯣꯏꯁꯨꯣ
ꯑꯦ
ꯑꯗꯨꯒꯤ ꯑꯗꯨꯝ ꯅꯨꯡꯉꯥꯏꯌꯦꯅ ꯍꯥꯏ ꯍꯣꯏ ꯍꯧꯖꯤꯛꯖꯤꯛ ꯐꯥꯎꯗꯤ ꯑꯗꯨꯝ ꯅꯨꯡꯉꯥꯏ ꯑꯗꯨꯕꯨ ꯍꯣꯏ ꯈꯣꯟꯊꯤꯗꯤ ꯑꯗꯨꯝ ꯆꯥꯗꯤ ꯆꯥꯗꯤ ꯆꯥꯏꯗ
ꯑ
ꯆꯥꯗꯕꯗꯤ ꯅꯠꯇꯦ
ꯎꯝ ꯑ ꯀꯩꯅꯩꯅ ꯆꯤꯛꯄ ꯄꯁꯦ ꯆꯤꯛꯄꯗ ꯀꯆꯤꯡ ꯆꯤꯛꯄ ꯀꯛꯆꯤꯡ ꯆꯤꯛꯄꯗ ꯐꯣꯡꯉꯄꯅꯤꯗ
ꯑꯣ
ꯃꯥꯒꯤ ꯃꯍꯤ ꯀꯦꯕ ꯊꯣꯡ ꯃꯆꯥꯗꯤ ꯇꯧꯕ
ꯎꯝ ꯎꯝ ꯅꯣꯏ ꯑꯗꯨꯔꯣꯝꯗ ꯀꯛꯆꯤꯡ ꯌꯥꯝꯕꯒꯤ ꯑꯣꯏꯔꯝꯅꯤ
ꯅꯠꯇꯦꯍ ꯅꯣꯡꯃ ꯂꯧꯕꯨꯛꯇ
ꯑꯣ ꯀꯩꯅꯣ ꯑꯗꯣ ꯃꯣꯁꯀꯤ꯭ꯇꯣ ꯔꯤꯄꯦꯂꯦꯟ ꯍꯥꯏꯕ꯭ꯔꯥ ꯑꯗꯣ ꯑꯃ